ꯇꯕ꯭ꯔꯣ
ꯍꯜꯂꯣ
ꯇꯕ꯭ꯔꯣ ꯇꯕ꯭ꯔꯣ
ꯇꯥꯏꯌꯦ ꯇꯥꯏꯌꯦ
ꯑꯣ ꯑꯩꯥꯖꯨ ꯅꯪ ꯉꯥꯏꯕꯗꯣ ꯀꯩꯁꯨꯝ ꯇꯧꯗꯦꯗ ꯁꯨꯝ ꯐꯤ ꯁꯔꯝꯃꯤꯅꯦ
ꯍꯥꯥ
ꯐꯤ ꯁꯔꯝꯃꯤꯅꯦ
ꯑꯩꯁ ꯅꯨꯡꯉꯥꯏꯔꯦꯍꯦ ꯅꯪꯗꯤ
ꯅꯨꯡꯉꯥꯏꯇꯦꯗ ꯅꯪꯗꯤ ꯀꯩꯗꯧꯔꯝꯃꯤꯅꯣ
ꯑꯩꯁꯨ ꯍꯧꯒꯠꯂꯒ ꯆꯥꯛ ꯊꯣꯡꯉꯒ ꯂꯩꯌꯦ
ꯀꯩ ꯏꯟꯖꯥꯡ ꯊꯣꯡꯉꯤꯅꯣ
ꯉꯁꯤꯗꯤ ꯏꯟꯁꯥꯡ ꯊꯣꯡꯅꯤꯉꯥꯏꯗꯤ ꯈꯪꯗ꯭ꯔꯦꯗ ꯀꯔꯤ ꯊꯣꯇꯧꯁꯤꯔꯥ ꯈꯜꯂꯤꯅꯦ
ꯆꯥꯛ ꯊꯣꯡꯕꯗꯤ ꯍꯧꯔꯕꯣ
ꯍꯣꯏ ꯊꯣꯡꯕ ꯇꯥꯗꯕ꯭ꯔꯣ ꯊꯣꯡꯕꯗꯣ
ꯎꯝ ꯃꯈꯣꯟ ꯇꯥꯗꯤꯌꯦ
ꯑꯣ ꯀꯩꯅꯣ ꯑꯇꯣꯡꯕ ꯍꯤꯇꯔꯗ ꯊꯣꯡꯕꯀꯣ
ꯎꯝ
ꯑꯗꯨꯒꯤ ꯑꯩꯅ ꯅꯪ ꯇꯥꯔꯝꯒꯦꯔꯥ ꯍꯥꯏꯕ
ꯇꯥꯗꯦ ꯇꯥꯗꯦ ꯑꯗꯨꯗꯤ
ꯑꯣ
ꯃꯤ ꯀꯌꯥꯒꯤ ꯆꯥꯛꯅꯣ ꯊꯣꯡꯉꯤꯗꯨꯕꯣ
ꯑꯩꯈꯣꯏꯗꯤ ꯃꯤ ꯀꯩꯅꯣꯒꯤ ꯃꯤ ꯑꯅꯤ ꯈꯛꯇꯅꯦ ꯏꯆꯦꯒ ꯑꯩꯒ ꯏꯆꯦꯗꯤ ꯊꯕꯛ ꯆꯠꯈ꯭ꯔꯦꯗ ꯑꯩꯅ ꯀꯩꯅꯣ ꯇꯧꯕ ꯏꯊꯟꯇ ꯂꯩꯔꯒ ꯈꯪꯗꯦ ꯏꯟꯁꯥꯡ ꯊꯣꯡꯒꯦꯔꯥ ꯊꯣꯡꯉꯣꯏꯒꯦꯔꯥ ꯀꯣꯛ ꯉꯥꯎꯋꯦ
ꯑꯍꯥꯎꯕ ꯑꯃꯥ ꯊꯣꯡꯉꯥ ꯆꯥꯊꯣꯛꯑꯣ ꯅꯪ ꯅꯊꯟꯗ
ꯅꯪꯗꯤ ꯀꯩ ꯃꯊꯦꯜ ꯇꯧꯗꯣꯏꯅꯣ
ꯑꯩꯈꯣꯏꯗꯤ ꯏꯔꯣꯜꯂꯦ ꯂꯣꯏꯈ꯭ꯔꯦ ꯑꯗꯨꯕꯨꯗꯤ
ꯏꯁ ꯌꯥꯝ ꯅꯨꯡꯉꯥꯏꯌꯦꯅ ꯏꯔꯣꯟ ꯅꯣꯏ ꯅꯣꯏꯅ ꯂꯣꯟꯕꯗꯤ ꯍꯥꯎꯕꯅꯦ
ꯎꯝ ꯈꯪꯗꯦꯗ
ꯂꯩꯌꯦꯕ
ꯑꯥ
ꯅ ꯑꯗꯨꯝ ꯏꯔꯣꯜꯂꯒ ꯏꯔꯣꯟꯕꯁꯨ ꯑꯗꯨ ꯅꯣꯏꯅ ꯎꯇꯤ ꯊꯣꯡꯕꯗꯣ ꯑꯁ ꯑꯩꯗꯤ ꯈꯨꯄꯥꯝ ꯑꯃꯅꯦ ꯅꯣꯏꯅ ꯇꯧꯕ
ꯎꯝ ꯍꯣꯏ ꯑꯗꯨꯕꯨꯗꯤ ꯑꯗꯨꯝ ꯑꯗꯨ ꯑꯩꯗꯤ ꯎꯇꯤꯒꯨꯝꯕꯗꯤ ꯀꯌꯥ ꯄꯥꯝꯗꯦ
ꯑꯣ
ꯅꯪꯗꯤ ꯀꯩ ꯀꯩ ꯀꯩ ꯄꯥꯃꯒꯦ
ꯑꯩꯗꯤ ꯅꯣꯏ ꯅꯣꯏꯅ ꯊꯣꯡꯕ ꯍꯥꯏꯈ꯭ꯔꯗꯤ ꯎꯇꯤꯅꯦꯀꯣ ꯑ ꯎꯠꯇꯤꯒ ꯏꯔꯣꯟꯕꯒ ꯑꯗꯨꯝ ꯍꯥꯎꯋꯦ ꯑꯁ ꯕꯣꯔꯥ ꯁꯦꯝꯕꯁꯨꯀꯣ ꯏꯃꯥꯟꯅꯕꯤꯒꯤ ꯃꯃꯥ ꯕꯣꯔꯥ ꯁꯦꯝꯕꯁꯨ ꯌꯥꯝ ꯍꯩꯑꯦ ꯕꯣꯔꯥꯁꯨ ꯑꯗꯨꯝ ꯍꯥꯎꯕ ꯂꯩꯌꯦꯀꯣ
ꯍꯣꯇꯦꯜꯗꯩ ꯆꯥꯕꯕꯨꯗꯤ ꯌꯨꯝꯗ ꯁꯦꯝꯃ ꯆꯥꯕꯅ ꯍꯥꯎꯋꯤꯗ
ꯍꯣꯏ ꯀꯔꯤ ꯐꯤ ꯁꯥꯔꯤꯅꯣ ꯅꯪꯗꯤ
ꯔꯥꯅꯤ ꯐꯤ ꯁꯥꯏꯕ
ꯑꯁ ꯌꯥꯝ ꯍꯩꯌꯦꯅꯦ ꯔꯥꯅꯤ ꯐꯤ ꯁꯥꯕꯗꯤ ꯌꯥꯝ ꯐꯩꯌꯦ ꯍꯥꯏꯅꯩꯌꯦꯅꯦ
ꯎꯝ ꯐꯩꯌꯦ ꯑꯗꯣ ꯁꯥꯕꯗꯤ ꯋꯥꯏꯗ ꯌꯥꯝ ꯀꯨꯏ꯭ꯅ ꯀꯨꯏ꯭ꯅ ꯆꯪꯉꯦꯕ
ꯑꯣ ꯐꯩꯌꯦ ꯑꯗꯨꯁꯨ ꯍꯣꯏ
ꯑꯗꯨꯒ ꯑ ꯀꯨꯏꯅꯥ ꯑꯩꯈꯣꯏꯒꯤ ꯃꯌꯦꯛ ꯌꯥꯝ ꯍꯥꯞꯄꯗꯣ
ꯎꯝ
ꯑꯗꯨꯗꯤ ꯀꯨꯏꯅ ꯆꯪꯉꯦꯕ
ꯊꯥ ꯀꯌꯥ ꯀꯩꯅꯣ ꯇꯧꯕ꯭ꯔꯣ ꯊꯥ ꯀꯌꯥ ꯁꯥꯕ꯭ꯔꯣ
ꯊꯥ ꯑꯗꯨ ꯑꯗꯨꯕꯨꯗꯤ ꯊꯥꯕꯨꯗꯤ ꯐꯥꯗꯦꯗ
ꯊꯥ ꯐꯥꯗꯦ ꯑꯗꯨꯗꯤ ꯌꯥꯝ ꯐꯩꯌꯦꯅ ꯊꯥ ꯐꯥꯗ꯭ꯔꯗꯤ ꯅꯪꯅ ꯌꯥꯝ ꯍꯩꯕ ꯑꯣꯏꯔꯝꯒꯅꯤ
ꯂꯩ ꯑꯩꯈꯣꯏꯒꯤ ꯍꯛꯄꯗꯣ ꯃꯌꯦꯛ ꯍꯛꯄꯗꯣ ꯑꯗꯨꯗꯣ ꯈꯔ ꯂꯥꯏꯕ ꯂꯩꯗꯅ ꯑꯗꯨꯒꯨꯝꯕ ꯑꯗꯨꯝ ꯑꯗꯨꯕꯨꯗꯤ ꯑꯗꯨꯝ ꯑꯩꯗꯤ ꯌꯥꯝ ꯀꯨꯏꯅꯕꯨꯗꯤ ꯆꯪꯕꯨꯗꯤ ꯆꯪꯗꯦꯗ ꯑꯗꯨꯝ ꯑꯩ ꯀꯨꯏꯔꯦꯕ ꯁꯥꯔꯛꯄ
ꯑꯣ ꯅꯣꯏꯒꯤꯗꯤ ꯅꯣꯏꯒꯤ ꯐꯤꯒꯨꯝꯕꯗꯤ ꯌꯥꯝ ꯐꯩꯌꯦꯗꯥ ꯍꯥꯏꯕꯗꯤ ꯀꯂꯔꯒꯨꯝꯕ ꯂꯨꯞꯄ ꯌꯥꯏꯌꯦꯅ
ꯎꯝ ꯌꯥꯏ ꯅꯣꯏꯗꯤ ꯃ ꯅꯣꯏꯗꯤ ꯋꯥꯅꯁꯨ ꯁꯥꯏꯌꯦ ꯑꯗꯨꯒ ꯃꯆꯨꯁꯨ ꯆꯦꯟ꯭ꯖ ꯇꯧꯕꯁꯨ ꯌꯥꯗ꯭ꯔꯦ
ꯍꯣꯏ ꯑꯗꯨꯅꯦ ꯅꯣꯏꯒꯤꯗꯨꯗꯤ ꯑꯗꯨꯝ ꯃꯇꯝꯒꯤ ꯃꯇꯨꯡ ꯏꯟꯅ ꯑꯗꯨꯝ ꯆꯦꯟꯖ ꯇꯧꯊꯣꯛꯄ ꯌꯥꯕꯅꯤꯅ ꯌꯥꯝ ꯐꯩꯌꯦ
ꯅꯣꯏꯗꯨꯁꯨ ꯈ꯭ꯋꯥꯡꯗ ꯁꯥꯕ ꯉꯥꯛꯇ ꯅꯠꯇ꯭ꯔꯣ
ꯍꯣꯏ ꯑꯗꯣ ꯍꯧꯖꯤꯛꯀꯥꯟꯗꯤꯀꯣ ꯑꯩꯈꯣꯏꯁꯨ ꯅꯣꯏꯒꯤ ꯀꯩꯅꯣ ꯑꯥ ꯃꯦꯠ ꯅꯣꯏꯅ ꯅꯣꯏꯒꯤꯗꯣ ꯃꯦꯆꯤꯟ ꯀꯧꯗꯣꯏꯔꯣ ꯀꯔꯤ ꯀꯧꯗꯣꯏꯔꯣ
ꯑꯩꯈꯣꯏꯅ ꯁꯥꯏꯖꯗꯣ ꯑꯩꯈꯣꯏꯅ ꯁꯥꯏꯖꯤ ꯈꯨꯠꯅ ꯁꯥꯏꯌꯦꯕꯀꯣ ꯑꯗꯨꯒ ꯀꯣꯟ ꯑꯥ ꯀꯣꯟ ꯃꯆꯥꯗꯣ ꯑꯗꯨ ꯇꯧꯔ ꯁꯥꯕ ꯑꯗꯨꯒ ꯃꯦꯆꯤꯟꯅ ꯁꯥꯕꯗꯤ ꯔꯥꯅꯤꯗꯤ ꯃꯦꯆꯤꯟꯅ ꯁꯥꯕ ꯌꯥꯗꯦꯕ
ꯑꯣ
ꯐꯅꯦꯛ ꯑꯩꯈꯣꯏꯒꯤ ꯑꯗꯨꯝ ꯄ꯭ꯂꯦꯟ ꯑꯣꯏꯕꯗꯣ ꯑꯗꯨꯒꯨꯝꯕ ꯈꯨꯗꯩꯒꯨꯝꯕ ꯐꯤꯒꯨꯝꯕꯗꯤ ꯁꯥꯕ ꯌꯥꯏꯌꯦꯕ ꯃꯦꯆꯤꯟꯗ
ꯑꯣ
ꯑꯗꯨꯒ ꯁꯨꯃꯥꯏꯅ ꯃꯌꯦꯛ ꯍꯥꯞꯄꯁꯤꯗꯤ ꯃꯦꯆꯤꯟꯗ ꯁꯥꯕ ꯌꯥꯗꯦꯕ
ꯑꯣ ꯑꯗꯨꯗꯤ ꯅꯪꯁꯨ ꯈ꯭ꯋꯥꯡꯅ ꯁꯥꯔꯤꯔꯣ
ꯈ꯭ꯋꯥꯡꯅ ꯁꯥꯗꯦ ꯑꯩꯈꯣꯏ ꯑꯩ ꯂꯨꯝ ꯃꯆꯥ ꯑꯃ ꯂꯩꯌꯦꯕꯀꯣ ꯑꯗꯨꯗꯣ ꯇꯧꯔ ꯁꯥꯏꯕ
ꯑꯣ
ꯐꯤ ꯁꯥꯥꯟꯅꯕ ꯎꯝ ꯑꯆꯧꯕꯖꯨ ꯂꯩꯌꯦꯕꯀꯣ ꯑꯩꯅ ꯁꯥꯏꯖꯤꯅ ꯃꯆꯥ ꯑꯄꯤꯛꯄ ꯌꯥꯝ ꯄꯤꯛꯑꯦ ꯑꯩ ꯁꯥꯏꯖꯤꯗꯤ ꯀꯩꯅꯣ ꯎꯝ ꯐꯨꯠ ꯃꯥ ꯃꯔꯤ ꯃꯔꯤ ꯃꯔꯤꯕꯨꯛ ꯐꯥꯔꯝꯃꯣꯏꯗ
ꯎꯝ
ꯏꯁꯀ꯭ꯋꯥꯔ ꯏꯁꯀ꯭ꯋꯥꯔ ꯑꯣꯏꯕ
ꯎꯝ
ꯑꯗꯨꯗꯨꯅꯦ ꯃꯆꯥꯅꯦꯕ ꯑꯩ ꯁꯥꯏꯖꯦ ꯆꯥꯛ ꯆꯥꯗ꯭ꯔꯤꯌꯦ ꯆꯥꯛꯇꯤ ꯉꯍꯥꯛ ꯋꯥꯂꯤꯕꯀꯣ ꯑꯩꯗꯤ ꯑꯉꯥꯡ ꯑꯃ ꯂꯩꯔꯦ ꯑꯗꯨꯒ ꯑꯉꯥꯡ ꯑꯗꯨ ꯆꯥꯛ ꯄꯤꯖꯔꯅꯤ ꯑꯗꯨꯒ ꯑꯗꯨ ꯑꯩ ꯑꯃꯨꯛ ꯆꯥꯗꯣꯏꯕ
ꯅꯪꯒꯤ ꯈꯨꯟꯖꯦꯜꯗꯤ ꯑꯉꯥꯡ ꯃꯥꯜꯂꯤꯅꯦ ꯑꯗꯨꯗꯤ
ꯍꯥꯏꯕꯗꯤ ꯑꯩꯈꯣꯏꯒꯤ ꯂꯦꯡꯒꯥ ꯂꯩꯁꯥꯕꯤ ꯃꯆꯥ ꯍꯥꯏꯇꯔꯦ ꯇ꯭ꯋꯦꯟꯇꯤ ꯐꯣꯔ ꯁꯤꯌꯔ ꯀꯩꯅꯣꯗꯨꯒꯤ ꯆꯥꯡꯗ ꯀꯣ
ꯎꯝ ꯍꯥꯏꯔꯛꯄꯅꯦ ꯃꯤꯅꯖꯨ ꯍꯦꯛꯇ
ꯍꯣꯏ ꯃꯥꯜꯂꯦ ꯑꯁꯦꯡꯕꯒꯤ ꯑꯩꯗꯤ ꯑꯗꯨꯃꯥꯏꯅ ꯇꯧꯕꯒꯤ ꯍꯧꯖꯤꯛ ꯈꯟꯕ ꯀꯥꯟꯗ ꯑꯗꯨꯝ ꯑꯩꯒꯤ ꯂꯦꯡꯒꯥ ꯑꯣꯏꯔꯝꯒꯅꯤ ꯈꯜꯂꯤꯅꯦ
ꯑꯩꯅ ꯅꯪꯉꯣꯟꯗꯒꯤ ꯈꯔ ꯍꯜꯂꯝꯗꯣꯏ ꯃꯥꯜꯂꯦ
ꯎꯝ ꯈꯪ ꯑꯩ ꯇ꯭ꯋꯦꯟꯇꯤ ꯐꯣꯔ ꯁꯨꯗꯧꯔꯦ
ꯑꯩ ꯑꯩꯅ ꯃꯌꯥꯝ ꯍꯜꯂꯦ ꯑꯗꯨꯗꯤ ꯌꯥꯗ꯭ꯔꯦ ꯑꯩꯗꯤ ꯊꯔꯇꯤ ꯁꯨꯗꯧꯔꯦ
ꯑꯁ ꯑꯗꯨ ꯑꯣꯏꯔꯗꯤ ꯅꯪꯒꯤ ꯈꯣꯟꯖꯦꯜꯗꯤ ꯌꯥꯝꯅ ꯀꯔꯤ ꯍꯥꯏꯁꯤꯔꯥ ꯂꯩ ꯁꯥꯥꯕꯤ ꯃꯆꯥꯗꯣ ꯑꯗꯨꯒꯨꯝꯕ ꯃꯥꯜꯂꯦ
ꯎꯝ ꯑꯩꯩꯗꯣ ꯑꯉꯥꯡꯒꯖꯦ ꯆꯍꯤ ꯑꯃꯃꯥ ꯍꯦꯂꯦꯗ
ꯑꯣ
ꯀꯣꯏꯆꯠ ꯀꯣꯏꯆꯠ ꯆꯠꯂꯦ ꯑꯗꯨꯒ ꯃꯈꯣꯡ ꯃꯈꯨꯠꯀꯗꯤ ꯌꯥꯝ ꯌꯥꯎꯋꯦꯕ ꯂꯝ ꯃꯌꯥꯝ ꯍꯦꯜꯂꯦꯕ
ꯅꯨꯄꯥꯔꯣ ꯅꯨꯄꯤꯔꯣ
ꯎꯝ ꯅꯨꯄꯥ ꯃꯆꯥ
ꯏ ꯌꯥꯝ ꯐꯩꯌꯦꯅꯦ ꯑꯍꯥꯟꯕ ꯄꯣꯛꯄ ꯀꯥꯏꯅ ꯅꯨꯄꯥꯒ ꯄꯣꯛꯄꯒꯤ ꯑꯩ
ꯎꯝ ꯑꯗꯨꯒ ꯃꯥꯁꯦꯅꯕꯗꯀꯣ
ꯍꯣꯏ
ꯋꯥꯒꯖꯥꯟꯗꯤ ꯅꯪꯗꯤ ꯀꯩꯀꯩ ꯇꯧꯔꯤꯒꯦ
ꯑꯩ ꯀꯨꯝꯁꯤꯅ ꯕꯤ ꯑꯦ ꯀꯩꯅꯣ ꯇꯧꯕꯗ ꯉꯥꯏꯔꯤꯌꯦ ꯑꯗꯨꯒꯤ ꯍꯧꯖꯤꯛꯀꯥꯟꯗꯤ ꯀꯩꯁꯨ ꯇꯧꯗꯦ ꯑꯗꯨꯝ ꯐ꯭ꯔꯤꯗ ꯄꯨꯡꯂꯩꯗ ꯂꯩꯌꯦꯗ
ꯑꯩꯈꯣꯏꯁꯨ ꯎꯝ ꯀꯩꯗꯧꯗꯣꯏꯔꯣ ꯈꯪꯗꯦꯗ
ꯑꯩꯗꯤ ꯐꯤ ꯁꯥꯕꯁꯨ ꯍꯩꯇꯦꯕꯀꯣ ꯑꯖꯨꯒꯤ
ꯑꯗꯨꯗꯤꯅ ꯑꯉꯥꯡ ꯑꯉꯥꯡ ꯇ꯭ꯨꯁꯟꯒꯨꯝꯕ ꯀꯩꯒꯨꯝꯕ ꯈꯔ ꯂꯧ ꯌꯥꯗ꯭ꯔꯣ
ꯊꯥꯏꯅꯗꯤ ꯇꯧ ꯍꯣꯏ ꯊꯥꯏꯅꯗꯤ ꯑꯉꯥꯡ ꯇ꯭ꯨꯏꯁꯟꯗꯤ ꯇꯧꯔꯝꯃꯦ
ꯎꯝ
ꯈꯪꯗꯦ ꯑꯩꯈꯣꯏ ꯔꯣꯝꯁꯨ ꯑꯉꯥꯡꯁꯤꯡꯁꯦ ꯄꯥꯛꯇꯤ ꯂꯩꯗꯦꯕ ꯀꯣꯆꯤꯡ ꯑꯣꯏꯕꯒꯤ ꯑꯗꯨꯒꯤ
ꯑꯗꯨꯗꯤ ꯅꯪ ꯌꯨꯝꯗ ꯂꯩꯔꯤꯔꯣ
ꯍꯣꯏ ꯌꯨꯝꯗ ꯑꯇꯨꯝ
ꯅꯣꯏꯗꯤ ꯂꯝꯕꯤ ꯆꯠꯊꯣꯛ ꯆꯠꯁꯤꯟꯗꯤ ꯅꯨꯡꯉꯥꯏꯕ꯭ꯔꯥ
ꯂꯝꯕꯤ ꯆꯠꯊꯣꯛ ꯆꯠꯁꯤꯟꯁꯦ ꯅꯨꯡꯉꯥꯏꯇ꯭ꯔꯦꯅꯦ ꯍꯧꯖꯤꯛꯀꯥꯟꯗꯤ ꯑꯗꯨꯝ ꯀꯩꯅꯣ ꯇꯧꯕꯒꯤꯀꯣ ꯕꯤꯗꯤ ꯌꯥꯗ꯭ꯔꯦꯗ ꯅꯣꯏ ꯀꯟꯅ ꯅꯣꯏꯗꯤ ꯎꯝ ꯀꯅꯥ ꯀꯅꯥ ꯂꯩꯕ꯭ꯔꯣ
ꯑꯩꯈꯣꯏꯒꯤ ꯃꯤ ꯌꯥꯝ ꯌꯥꯝꯃꯤꯗ ꯑꯩꯈꯣꯏ ꯃꯤ ꯇꯔꯦꯠ ꯂꯩꯌꯦ
ꯑꯣ ꯑꯁ ꯆꯥꯛ ꯊꯣꯡꯕꯗꯤ ꯋꯥꯔꯝꯒꯅꯤ
ꯆꯥ ꯊꯣꯡꯃꯗꯤ ꯋꯥꯗꯦꯗ ꯋꯥꯗꯦꯗꯤ ꯍꯧꯖꯤꯛꯇꯤ ꯔꯥꯏꯁ ꯀꯨꯀꯔꯗ ꯆꯥꯛꯇꯦ ꯍꯥꯞꯆꯜꯂꯒ ꯑꯗꯨꯝ ꯍꯟꯖꯥꯡ ꯈꯛꯇꯪ ꯊꯣꯡꯉꯦꯗꯅ
ꯑꯣ
ꯑꯗꯨꯅ ꯋꯥꯗꯦꯕ
ꯑꯩꯗꯤ ꯃꯤꯒ ꯌꯥꯝꯃꯗꯤ ꯍꯩꯇꯦ ꯍꯣꯏ ꯏꯆꯦ ꯏꯆꯦ ꯑꯩꯈꯣꯏꯅꯤ ꯈꯛꯇ ꯂꯩꯔꯦ ꯍꯧꯖꯤꯛꯇꯤ ꯑꯩꯈꯣꯏ ꯏꯆꯦꯅꯤꯈꯣꯏ ꯈꯛꯇ ꯂꯩꯌꯦ ꯃꯤ ꯑꯇꯣꯞꯄ ꯂꯣꯏꯅ ꯆꯠꯊꯣꯛꯈ꯭ꯔꯦꯗ
ꯁꯦꯁ ꯃꯥꯥꯃꯥꯍꯣꯏ ꯁꯨ ꯂꯩꯔꯤꯕꯣ ꯕꯥꯕꯥ ꯍꯣꯏꯁꯨ
ꯍꯣꯏ ꯂꯣꯏ ꯂꯩꯔꯤ
ꯎꯝ ꯃꯣꯏ ꯊꯕꯛ ꯆꯠ ꯊꯣꯛꯈꯔꯕ
ꯊꯕꯛ ꯃꯁꯥ ꯃꯁꯥꯒꯤ ꯀꯔꯤ ꯀꯔꯤꯅꯣ ꯇꯧꯕ ꯂꯣꯏ ꯆꯠꯈ꯭ꯔꯦ
ꯍꯣꯏ ꯑꯗꯨ ꯅꯪ ꯌꯨꯝ ꯁꯪꯅ ꯂꯩꯍꯧꯔꯦ
ꯌꯨꯝ ꯁꯪꯕꯒꯤ ꯁꯤ ꯑꯩ ꯑꯩꯉꯣꯟꯗ ꯇꯥꯔꯦꯅꯦ ꯂꯩ ꯁꯥꯕꯤꯅꯤꯅ ꯂꯎꯁꯨ ꯃꯃꯥꯏ ꯀꯨꯝꯅꯤ
ꯍꯣꯏ ꯅꯣꯏ ꯀꯩꯅꯣ ꯇꯧꯔꯤꯔꯣ ꯆꯤꯡꯗ ꯎꯔꯤꯔꯣ ꯂꯧꯁ‌ꯦ
ꯎꯝ ꯅꯠꯇꯦ ꯑꯗꯨꯝ ꯀꯩꯅꯣꯗꯣ ꯎꯕ ꯍꯥꯏꯔꯗꯤ ꯍꯧꯖꯤꯛꯀꯥꯟꯗꯤ ꯂꯧ ꯊꯥꯕ ꯃꯇꯝꯅꯤꯅꯀꯣ
ꯃꯥꯟꯅꯤ ꯍꯣꯏ
ꯑꯗꯨꯒꯤ ꯃꯇꯝ ꯑꯣꯏꯕꯩ ꯑꯗꯨꯝ ꯇꯧꯋꯦ ꯂꯧꯗꯤ ꯆꯤꯡꯒꯤꯗꯨꯗꯤ ꯃꯆꯥ ꯃꯆꯥ ꯎꯌꯦꯕꯀꯣ
ꯎꯝ
ꯃꯆꯥ ꯃꯆꯥ ꯏꯟꯁꯥꯡ ꯅꯥꯄꯤ ꯊꯥꯅꯤꯉꯥꯏꯗꯣ ꯃꯥꯏꯔꯦꯟꯒꯨꯝꯕ ꯊꯥꯅꯤꯡꯉꯥꯏꯗꯤ ꯎꯕꯅꯦ ꯍꯣꯏ
ꯑꯗꯨꯗꯤ ꯅꯣꯏ ꯂꯧ ꯎꯕꯗꯣ ꯄ꯭ꯂꯦꯟ ꯑꯣꯏꯕ ꯃꯐꯝꯗ ꯎꯔꯤꯔꯣ ꯎꯕ꯭ꯔꯣ
ꯅꯠꯇꯦ ꯄ꯭ꯂꯦꯟ ꯑꯣꯏꯕ ꯃꯐꯝꯗ ꯇꯧꯐꯝ ꯂꯩꯇꯦ
ꯑꯣ ꯆꯤꯡ ꯆꯤꯡ ꯃꯊꯛꯇꯥꯔꯕ ꯎꯔꯤꯗꯨ ꯎꯝ
ꯄ꯭ꯂꯦꯟ ꯇꯥꯈ꯭ꯔꯗꯤ ꯃꯤꯅ ꯑꯗꯨꯝ ꯑꯌꯥꯝꯕ ꯂꯩꯌꯦꯅ
ꯎꯝ ꯑꯗꯣ ꯅꯣꯏ ꯑꯗꯨꯒꯤ ꯏꯟꯖꯥꯡ ꯅꯥꯄꯤ ꯊꯥꯕꯒ ꯀꯩ ꯀꯥ ꯇꯧꯕꯗꯣ ꯑꯗꯨ ꯅꯣꯏ ꯑꯩꯈꯣꯏ ꯄꯣꯠ ꯊꯥꯕꯗ ꯏꯁꯤꯡ ꯀꯩꯀꯥ ꯆꯥꯏꯗꯅ ꯑꯗꯨꯗꯣ ꯅꯣꯏ ꯏꯁꯤꯡ ꯀꯥꯕꯗꯤ ꯀꯃꯥꯏꯅ ꯇꯧꯒꯦ
ꯑ ꯑꯩꯈꯣꯏꯔꯣꯝꯗꯗꯤ ꯑꯩꯈꯣꯏꯅ ꯆꯤꯡꯗ ꯎꯝ ꯀꯩꯅꯣ ꯃꯥꯏꯔꯦꯟꯒꯨꯝꯕ ꯊꯥꯕ ꯗꯤ ꯏꯁꯤꯡ ꯊꯥꯗ꯭ꯔꯦ ꯑꯗꯨꯝ ꯑꯩꯈꯣꯏꯅꯀꯣ ꯀꯔꯤ ꯍꯥꯏꯕ꯭ꯔꯣ ꯑꯗꯨꯝ ꯊꯕꯤꯔꯅꯤꯅ ꯌꯥꯔꯦ ꯑꯗꯨ ꯑꯣꯏꯔꯗꯤ ꯑꯗꯨꯝ ꯃꯊꯟꯇ ꯄꯪꯍꯧ ꯍꯧꯔꯅꯤ
ꯑꯦ ꯃꯔꯨꯗꯒꯤ ꯊꯥꯔꯤꯔꯣ ꯅꯠꯇ꯭ꯔꯒꯥꯅ ꯃꯔꯨ ꯑꯣꯏꯅ ꯊꯥꯔꯒ ꯀꯣꯟꯅ ꯑꯃꯨꯛ ꯍꯣꯡꯗꯣꯛꯄ꯭ꯔꯥ
ꯅꯠꯇꯦ ꯑꯗꯨꯝ ꯊꯥꯕꯤꯔꯦ ꯃꯔꯨ ꯑꯣꯏꯅ ꯑꯗꯨꯝ ꯊꯥꯔꯅꯤꯀꯣ ꯃꯇꯝ ꯃꯇꯝꯒꯤ ꯍꯦꯛ ꯑꯗꯨ ꯃꯇꯝ ꯂꯣꯛꯄ ꯃꯇꯝ ꯌꯧꯗ꯭ꯔꯤ ꯐꯥꯎ ꯑꯩꯈꯣꯏꯅ ꯃꯅꯥꯛ ꯅꯛꯄꯗ ꯑꯃꯣꯠ ꯄ ꯈꯣꯠꯄꯗꯤ ꯑꯗꯨꯝ ꯁꯦꯡꯕꯤꯔꯅꯤꯀꯣ ꯃꯔꯛ ꯃꯔꯛꯇ
ꯎꯝ
ꯑꯗꯨ ꯁꯦꯡꯕꯤꯔꯗꯤ ꯑꯗꯨꯝ ꯐꯥ ꯑꯗꯨꯀꯣ ꯎꯝ ꯂꯝꯒꯤ ꯃꯍꯥꯎꯅꯗꯤ ꯇꯣꯡꯉꯥꯜꯂꯦ ꯂꯝꯒꯤ ꯃꯍꯥꯎꯗꯨꯅ ꯐꯥꯕ ꯐꯥꯔꯗꯤ ꯑꯗꯨꯝ ꯐꯔꯦꯀꯣ ꯂꯝꯒꯤ ꯃꯍꯥꯎꯅ ꯇꯣꯡꯉꯥꯜꯂꯦꯕ ꯇꯧꯗꯦ ꯍꯣꯏ ꯍꯥꯏꯕ ꯑꯗꯨꯕꯨ ꯑꯩꯈꯣꯏ ꯌꯨꯝꯒꯤ ꯍꯤꯡꯒꯣꯜ ꯃꯆꯥ ꯃꯆꯥ ꯑꯃꯨꯛ ꯇꯧꯔꯗꯤꯀꯣ ꯑꯃꯨꯛꯀ ꯏꯁꯤꯡ ꯆꯥꯏꯗ꯭ꯔꯗꯤ ꯌꯥꯗꯦꯕ ꯍꯥꯏꯕꯗꯤ ꯍꯤꯡꯒꯣꯜꯗꯨꯗꯤ ꯆꯍꯤ ꯈꯨꯗꯤꯡ ꯑꯩꯈꯣꯏꯅ ꯇꯧꯋꯦꯅ ꯃꯣꯏꯒꯤ ꯑꯐꯥꯕꯁꯤꯡꯗꯨ ꯑꯩꯈꯣꯏꯅ ꯂꯣꯏ ꯁꯤꯖꯤꯟꯅꯈ꯭ꯔꯦꯅ ꯑꯗꯨꯒꯤ
ꯑꯣ ꯑꯗꯨꯅꯣꯏ ꯏꯁꯤꯡꯗꯤ ꯀꯃꯥꯏꯅ ꯁꯤꯖꯤꯟꯅꯒꯦ ꯀꯥꯏ ꯀꯥꯏꯗꯒꯤ ꯁꯤꯖꯤꯟꯅꯒꯦꯕ ꯏꯁꯤꯡ ꯀꯩꯀꯥꯗ ꯍꯦꯟꯄꯝꯒꯨꯝꯕ ꯂꯩꯕ꯭ꯔꯣ ꯎꯝ ꯊꯛꯄꯒꯤ ꯀꯩꯒꯤ ꯑꯣꯏꯔꯁꯨ ꯑꯗꯨꯝ ꯅꯣꯏ ꯁꯤꯖꯤꯟꯅꯕꯗꯣ
ꯂꯣꯛ ꯂꯣꯛꯇꯣ ꯂꯣꯛ ꯂꯩꯕꯒꯤ ꯑꯗꯨꯝ ꯂꯣꯛꯇꯒꯤ ꯑꯗꯨꯝ ꯂꯥꯛꯑꯦꯗ ꯑꯗꯨꯕꯨꯗꯤ
ꯑꯗꯨꯗ ꯅꯣꯏ ꯁꯤꯖꯤꯟꯅꯕꯒꯤꯁꯨ ꯏꯔꯨꯖꯕ ꯐꯤ ꯁꯨꯕ ꯈꯣꯠꯄꯒꯤ ꯑꯗꯨ ꯂꯣꯏ ꯁꯤꯖꯤꯟꯅꯩꯔꯕ
ꯑꯍꯣꯏ ꯑꯗꯨꯝ ꯂꯣꯏꯅ ꯄꯥꯏꯞꯇ ꯄꯥꯏꯞꯇꯒꯤ ꯑꯗꯨꯝ ꯂꯣꯛꯇꯒꯤ ꯄꯥꯏꯞ ꯊꯝꯃꯒ ꯊꯥꯔꯛꯑꯅꯤ ꯀꯃꯥꯏꯟ ꯇꯧꯕꯇꯨ ꯏꯁꯤꯡꯗꯤ ꯌꯥꯝ ꯅꯨꯉꯥꯏꯕꯅꯦ ꯏꯪꯕꯒꯤꯀꯣ ꯍꯥ
ꯅꯨꯉꯥꯏꯔꯝꯅꯤ ꯅꯨꯉꯥꯏꯔꯝꯅꯦꯕ ꯅꯣꯏ ꯏꯁꯤꯡꯗꯨ ꯌꯥꯝ ꯏꯪ ꯏꯪꯒꯥ ꯂꯥꯎꯔꯒ
ꯍꯣꯏ ꯊꯛ ꯀꯅꯥ ꯅ‌ꯣꯝꯃ ꯍꯥꯎ ꯂꯩꯕꯅꯦ ꯍꯥꯏꯕꯗꯤ ꯅꯣꯏꯅ ꯂꯩꯕ ꯂꯝꯄꯥꯛꯇ ꯂꯩꯕꯒ ꯀꯣ ꯏꯁꯤꯡꯗꯣ ꯃꯍꯥꯎ ꯌꯥꯝ ꯇꯣꯉꯥꯟꯕꯅꯦꯕ ꯎꯝ ꯍꯥꯏꯕꯗꯤ ꯃꯤꯅ ꯏꯁꯤꯡ ꯃꯍꯥꯎ ꯂꯩꯇꯦ ꯍꯥꯏꯔꯁꯨ ꯅꯪꯅ ꯇꯦꯁ ꯇꯧꯕ ꯀꯥꯟꯗ ꯈꯪꯗꯣꯏꯅꯦꯕ꯫
ꯑꯗꯨꯅ ꯍꯦꯟꯅ ꯍꯥꯎꯗꯣꯏꯅꯦ ꯀ‌ꯩꯅꯣ ꯑꯈꯣꯏ ꯁꯤꯗ ꯊꯛꯏ ꯗꯤ ꯄ꯭ꯔꯣꯁꯦꯁ ꯇꯧꯔ ꯃꯇꯨꯡꯗ ꯊꯛꯄ ꯉꯥꯛꯇꯅꯤꯅ꯫ ꯑꯗꯨ ꯃꯍꯥꯎꯗꯨꯗꯤ ꯃꯍꯥꯎꯗ‌ꯣ ꯑꯗꯨꯅ ꯍꯦꯟꯗꯣꯏꯅꯦ ꯍꯥꯕ꯫
ꯎꯝ ꯖꯨꯟ
ꯑꯇꯩ ꯅꯣꯏ ꯌꯨꯝꯗꯗꯤ ꯀꯩꯀꯩ ꯊꯥꯒꯦ꯫
ꯑꯩꯈꯣꯏꯒꯤ ꯊꯥꯕꯗꯤ ꯍꯧꯖꯤꯛꯇꯤ ꯁꯧꯒ꯭ꯔꯤꯗꯣ꯫